ꯍꯥ ꯑꯣ
ꯍꯜꯂꯣ
ꯎꯝ ꯇꯥꯔꯕ ꯇꯥꯏꯌꯦ ꯇꯥꯏꯌꯦ ꯇꯕꯥ꯭ꯔ ꯍꯜꯂꯣ ꯇꯥꯕꯔ ꯀꯩꯗꯧꯔꯤꯅꯣ
ꯀꯔꯤꯅꯣ
ꯀꯩꯗꯧꯔꯤꯅꯣ
ꯍꯥꯥ ꯀꯔꯤ ꯍꯥꯏꯕ ꯇꯥꯗꯦ
ꯍꯤꯞꯄꯤꯌꯦ
ꯑ
ꯀꯩ ꯏꯁꯥꯡ ꯆꯥꯔꯒ ꯀꯩ ꯌꯦꯟꯁꯥꯡ ꯆꯥꯔꯒꯦꯕ
ꯌꯦꯟ ꯊꯣꯡꯕ ꯌꯦꯟ ꯊꯣꯡꯕ ꯆꯥꯏꯌꯦ
ꯀꯔꯤ ꯌꯦꯅꯣ
ꯕ꯭ꯔꯣꯏꯂꯔ
ꯀꯥꯏꯗ ꯂꯧꯔꯨꯔꯤꯕ ꯑꯥ
ꯗꯨꯀꯥꯟ
ꯍꯥꯎ꯭ꯕꯥꯔ ꯆꯥꯛꯇꯤ ꯌꯥꯝ ꯆꯥꯕ꯭ꯔꯣ
ꯑꯩꯅ ꯊꯣꯡꯕꯒꯤ ꯍꯥꯎꯋꯤ
ꯆꯥꯛꯇꯤ ꯌꯥꯝ ꯆꯥꯕ꯭ꯔꯕ
ꯑ
ꯇꯥꯕꯔ ꯆꯥꯛꯇꯤ ꯌꯥꯝ ꯆꯥꯎꯕ꯭ꯔꯥ ꯍꯥꯏꯕ ꯀꯔꯤ
ꯆꯗꯦ
ꯑꯥ
ꯆꯥꯗꯦ ꯍꯥꯏꯕ ꯌꯥꯝ ꯆꯥꯗꯦ ꯍꯥꯏꯕ
ꯅꯪꯀꯣ
ꯑꯩ ꯑꯗꯣ ꯆꯥꯛ ꯌꯥꯝ ꯆꯥꯗꯦ ꯍꯥꯏꯕ
ꯀꯔꯤ ꯍꯥꯏꯕ꯭ꯔꯣ
ꯍꯂꯣ
ꯍꯥꯥ
ꯆꯛꯇꯣ
ꯀꯩꯔꯤ ꯍꯥꯏꯕ
ꯆ ꯑꯗꯨ ꯌꯥꯝ ꯆꯥꯗꯦ ꯍꯥꯏꯕ
ꯀꯔꯤꯒꯦ
ꯀꯟꯗꯦ ꯌꯥꯝ ꯆꯥꯒꯦꯗꯤ ꯈꯟꯕꯅꯦ ꯑꯗꯣ ꯄꯨꯛ ꯊꯜꯂꯦ ꯍꯥꯏꯅ
ꯆꯥꯕ ꯌꯥꯗ꯭ꯔꯦ
ꯎꯝ ꯑꯗꯄꯒꯤ
ꯅꯪꯅ ꯊꯣꯡꯕꯒꯤꯔꯥ ꯍꯥꯎꯇꯕ
ꯁꯤꯁ
ꯍꯥ
ꯎꯝ
ꯅꯪꯅ ꯊꯣꯡꯕꯒꯤ ꯍꯥꯎꯇꯕ꯭ꯔꯥ
ꯍꯥꯎꯋꯦ ꯍꯥꯏꯔꯒ ꯀꯔꯤꯅꯣ
ꯍꯥꯎꯋꯦ ꯍꯥꯏꯔꯒ ꯆꯥꯛ ꯌꯥꯝ ꯆꯥꯗ꯭ꯔꯗꯤ
ꯀꯩꯗꯧꯔꯤꯅꯣ ꯅꯪꯒꯤ
ꯑꯩꯁꯨ ꯍꯤꯞꯄꯤꯌꯦ ꯆꯥꯛ ꯆꯥ ꯇꯣꯛꯑꯒ ꯍꯤꯞꯄꯤꯑꯦ
ꯀꯩ ꯏꯟꯁꯥꯡꯅ
ꯑꯗꯤ ꯑꯂꯨꯒ
ꯑ
ꯌꯦꯗꯦꯝꯒ ꯑꯂꯨꯒ
ꯀꯩꯒꯤ ꯌꯦꯟꯗꯦꯝ ꯆꯥꯕ꯭ꯔꯣ ꯊꯕꯛ ꯁꯨꯔꯒ ꯊꯕꯛ ꯌꯥꯝ ꯁꯨꯔꯒ ꯀꯩꯒꯤ ꯌꯦꯟꯗꯦꯝ ꯆꯥꯔꯕ꯭ꯔꯥ
ꯀꯔꯤ ꯌꯦꯟꯗꯦꯝ ꯆꯥꯕ꯭ꯔꯣ ꯍꯥꯏꯕ ꯇꯥꯕ
ꯍꯥꯏꯕ
ꯍꯜꯂꯣ
ꯀꯔꯤ ꯍꯥꯏꯕꯅꯣ ꯇꯥꯗꯦ
ꯅꯪꯒꯤ ꯅꯦꯠꯋꯥꯛ ꯊꯤꯕ ꯃꯥꯜꯂꯦꯗ
ꯅꯪꯒꯤ ꯅꯦꯠꯋꯛꯅꯦ ꯀꯔꯤꯅꯣ ꯑꯩꯒꯤꯗꯤ ꯐꯥꯏꯚ ꯖꯤꯅꯦ
ꯑꯩꯒꯤꯗꯤ ꯕꯦꯔꯥ ꯂꯩꯇꯦ
ꯑꯩꯒꯤꯁꯨ ꯕꯦꯔꯥ ꯂꯩꯇꯦ ꯐꯥꯏꯚ ꯖꯤꯅꯦ ꯐꯨꯜ ꯇꯥꯋꯔ
ꯍꯥꯥ
ꯇꯥꯋꯔꯗꯣ ꯐꯨꯜꯅꯦꯕ ꯐꯥꯏꯚ ꯖꯤꯁꯨꯅꯦ ꯑꯗꯨꯒ ꯅꯪꯒꯤ ꯑꯣꯏꯔꯝꯃꯤꯅꯦ ꯉꯁꯥꯏ ꯋꯥꯆꯦꯞꯇ ꯃꯦꯁꯦꯁ ꯊꯥꯕ ꯀꯥꯟꯗ ꯇꯤꯛ ꯑꯃꯈꯛꯇ ꯆꯠꯄꯗꯨ ꯅꯪꯒꯤꯅꯦꯠ ꯑꯣꯏꯔꯝꯅꯦ ꯋꯥꯆꯦꯞꯇ ꯃꯦꯁꯦꯖ ꯍꯧꯖꯤꯛ ꯊꯥꯕꯗꯣ ꯇꯤꯛ ꯑꯃꯈꯛꯇꯅꯦ ꯑꯅꯤ ꯆꯠꯇꯦ ꯇꯥꯕ꯭ꯔ ꯅ ꯍꯂꯣ ꯍꯜꯂꯣ ꯇꯥꯗꯕ꯭ꯔꯣ